ꯇꯥꯕꯤꯔꯤꯕ꯭ꯔꯣ
ꯑꯧ ꯇꯥꯏ
ꯎꯝ ꯀꯩꯗꯧꯔꯤꯒꯦ
ꯆꯥꯛ ꯏꯟꯖꯥꯡ ꯊꯣꯡꯕꯗꯨ ꯌꯦꯡꯉꯝꯃꯤ
ꯑꯣ ꯅꯪꯅ ꯊꯣꯡꯕ꯭ꯔꫭ ꯀꯅꯥꯅ ꯊꯣꯡ ꯑꯩꯁꯨ ꯆꯥꯛ ꯑꯦ ꯑꯦꯟꯁꯥꯡ ꯊꯣꯡꯒꯦ ꯇꯧꯔꯤꯌꯦ
ꯑꯣ ꯐꯩꯅꯦ
ꯎꯝ ꯅꯪꯗꯤ ꯀꯩ ꯌꯦꯟꯁꯥꯡ ꯊꯣꯡꯔꯒꯦ
ꯃꯥꯏꯔꯦꯟ ꯃꯅꯥ
ꯑꯁ ꯍꯥꯎꯕꯅꯦꯍꯦ ꯃꯥꯏꯔꯦꯟ ꯃꯅꯥꯗꯤ
ꯎꯝ ꯀꯥꯏꯗꯩꯅꫭꯗ ꯃꯥꯏꯔꯦꯟ ꯃꯅꯥꯕꯨ ꯀꯥꯏ ꯍꯥꯎꯅ
ꯍꯥꯎꯋꯦꯍꯦ
ꯍꯥꯎꯇꯦ
ꯑꯩꯈꯣꯏ ꯑꯩꯈꯣꯏꯗꯤ ꯊꯣꯡꯅꯤꯉꯥꯏ ꯂꯩꯇꯕꯒꯤ ꯁꯧꯒ꯭ꯔꯤ ꯊꯣꯡꯒꯅꯤ
ꯐꯩꯅꯦ ꯑꯗꯨꯅ
ꯎꯝ ꯍꯥꯎꯋꯦ ꯁꯧꯒ꯭ꯔꯤꯁꯨ
ꯎꯝ
ꯅꯨꯡꯇꯤꯒꯤ ꯆꯥꯔꯁꯨ ꯍꯥꯎꯋꯦ ꯍꯥꯏꯕꯗꯨꯅꯦ
ꯎꯝ ꯃꯥꯅꯦ ꯅꯨꯡꯇꯤꯒꯤ ꯆꯥꯗ꯭ꯔꯁꯨ ꯍꯥꯎ ꯅꯨꯡꯇꯤꯒꯤ ꯆꯥꯔꯁꯨ ꯍꯥꯎ
ꯎꯝ
ꯁꯧꯒ꯭ꯔꯤꯗꯤ ꯑꯗꯨꯅꯤꯗ
ꯍꯣꯏ ꯍꯥꯎꯋꯦ ꯑꯩꯒꯤꯗꯤ ꯂꫭꯏꯅꯃꯛ ꯍꯥꯎꯋꯦꯗ ꯑꯩꯗꯤ
ꯎꯝ ꯎꯝ ꯃꯤ ꯑꯇꯩ ꯒꯨꯝꯕ ꯑꯩ ꯍꯧꯖꯤꯛ ꯏꯊꯟꯗ ꯂꯩꯔꯦ ꯏꯃꯥ ꯍꯧꯖꯤꯛ ꯃꯊꯛ ꯂꯩꯀꯥꯏꯗ ꯆꯠꯊꯣꯛꯈꯤꯑꯦ
ꯑꯣ ꯄꯥꯎ ꯅꯨꯡꯉꯥꯏ
ꯅꯣꯏꯗꯤ
ꯑꯩꯗꯤ ꯑꯗꯨꯝ ꯂꯩꯗꯥ ꯏꯊꯟꯇ ꯍꯥꯏꯕꯗꯤ ꯏꯕꯣꯛꯈꫭꯏꯁꯨ ꯆꯠꯊꯣꯛꯈꯤꯕ ꯀꫭ
ꯑꯣ
ꯏꯄꯨ ꯍꫭꯏꯁꯨ ꯆꯠꯈꯤ ꯂꯣꯏꯅ ꯆꯠꯈ꯭ꯔꯦ ꯑꯉꯥꯡ
ꯅꯪ ꯅꯪ ꯍꯨꯟꯗꯣꯛ ꯂꯝꯃꯒ ꯂꯣꯏ ꯆꯠꯈ꯭ꯔꯦ
ꯑꯥꯎ
ꯀꯩ-ꯀꯩ ꯍꫭꯠꯅꯔꯤꯒꯦ
ꯑꯁ ꯀꯔꯤꯁꯨ ꯇꯧꯗꯦꯗ ꯌꯨꯝꯗꯥ ꯁꯨꯝ ꯂꯩꯕꯅꯦ
ꯑꯣ ꯐꯩꯅ‌ꯦ ꯑꯗꯨꯅꯕꯨ
ꯌꯨꯝ ꯁꯪꯒꯦ ꯇꯧꯔꯤ ꯌꯨꯝ ꯁꯪꯅꯤꯉꯥꯏ ꯃꯤ ꯂꯩꯇꯦ ꯑꯗꯨꯒꯤ
ꯐꯩ ꯐꯩ
ꯎꯝ ꯂꯩꯕꯤꯅꯕ ꯂꯩꯇ꯭ꯔꯕꯒꯤ
ꯎꯝ
ꯅꯪꯗꯤ
ꯆꯞ ꯃꯅꯩꯗꯥ
ꯆꯞ ꯃꯅꯩꯌ‌ꯦ ꯎꯝ
ꯎꯝ
ꯐꯨꯠ ꯕꯣꯜ ꯌꯦꯡꯕ꯭ꯔꯣ ꯌꯦꯡꯗꯕ꯭ꯔꯣ ꯅꯪꯗꯤ
ꯏꯁ ꯀꯥꯏꯗꯩꯅꫭ ꯕꫭꯜ ꯌ‌ꯦꯡꯕꯒꯥ ꯁꯪꯗ‌ꯦꯗꯥ
ꯊꯕꯛ ꯆꯤꯟꯃꯟꯗꯅꯥ
ꯍꯥ
ꯊꯕꯛ ꯆꯤꯟꯃꯟꯗꯅ ꯌꯦꯡꯕ ꯁꯪꯗꯦ ꯍꯥꯏꯔꯣ
ꯁꯤ ꯅꯠꯇꯦꯗ ꯕꫭꯜꯗꫭ ꯀꯥ ꯀꯔꯤ ꯍꯥꯏꯅꯤ ꯏꯟꯇ꯭ꯔ‌ꯦꯁ ꯌꯥꯎꯗꯕ
ꯑꯣ
ꯑꯗꯨꯅꯥ ꯑꯩ ꯇꯨꯝꯕ ꯑꯩꯗꯣ
ꯎꯝ
ꯕꫭꯜ ꯌ‌ꯦꯡꯅꯤꯡꯗꯕꯥ ꯍꯥꯏ ꯇꯥꯔ‌ꯦ ꯎꯝ
ꯑꯗꯨꯅ ꯐꯔꯦ
ꯍꯣꯏ
ꯌꯨꯝ ꯁꯪꯕ ꯍꯥꯏꯁꯦ ꯔꯪ ꯁꯪꯕ꯭ꯔꯥ ꯅꯠꯇ꯭ꯔꯒꯅ ꯅꯪ ꯎꯝ ꯌꯨꯝꯗ ꯀꯩ ꯀꯔꯤ
ꯌꯨꯝꯗꯣ ꯃꯤ ꯂꯩꯅꯤꯡꯉꯥꯏ ꯂꯩꯇꯦ ꯑꯩꯅ ꯂꯩꯌꯦ ꯍꯥꯏꯕꯅꯤꯗ
ꯑꯣ ꯑꯣ ꯑꯣ ꯌꯨꯝ ꯁꯪꯉꯝꯕ
ꯎꯝ
ꯎꯝ ꯀꯃꯥꯏꯅ ꯍꯥꯏꯅꯤ
ꯀꯔꯤ
ꯀꯔꯤ ꯀꯥꯎꯈ꯭ꯔꯦꯗ
ꯑꯁ ꯍꯧꯖꯤꯛ ꯈꯛꯇ ꯍꯥꯏꯒꯦ ꯇꯧꯔꯝꯕꯗꯨꯕꯨ ꯀꯌꯥꯝ ꯀꯌꯥꯝꯃꯨꯛ ꯊꯨꯅ ꯀꯥꯎꯕ꯭ꯔꯣ
ꯑꯥ ꯒꯟꯕ ꯖꯥꯠꯇꯣ ꯑꯣꯏꯕ
ꯎꯝ ꯆꯥꯛ ꯌꯦꯟꯁꯥꯡ ꯂꯣꯏꯔꯗꯤ ꯆꯥꯛ ꯆꯥꯔꯗꯕ꯭ꯔꯥ ꯀꯔꯝ ꯀꯥꯟꯗ ꯆꯥꯒꯦꯔꯣ ꯆꯥꯈ꯭ꯔꯦ
ꯌꯦꯟꯖꯥꯡꯂꯣꯏꯔꯦ ꯆꯥꯈꯤꯔꯣꯢꯌꯦ ꯑꯦ
ꯑꯣ ꯑꯣ
ꯆꯥꯛ ꯏꯟꯖꯥꯡ ꯂꯣꯏꯔꯁꯨ ꯆꯥꯈꯤꯔꯣꯏ ꯍꯥꯏꯕ꯫
ꯑꯣ ꯑꯩꯗꯤ ꯂꯥꯝꯕ ꯍꯧꯔꯦꯍꯦ ꯑꯩꯗꯤ ꯆꯥꯛ ꯌꯥꯝ ꯂꯥꯝꯒꯟꯕ꯫ ꯎꯝ
ꯑꯩꯈꯣꯏꯅ ꯄꯨꯡ ꯅꯥꯏꯟ ꯊꯥꯔꯇꯤ ꯇꯦꯟ ꯈꯨꯗꯤꯡ ꯑꯗꯨꯋꯥꯏꯗ ꯆꯥꯕꯀꯣ꯫ ꯗꯨꯗ ꯆꯥꯛ ꯊꯣꯡ ꯂꯣꯏꯔꯗꯤ ꯀ꯭ꯂꯥꯁ ꯆꯠꯂꯅꯤ꯫ ꯑꯗꯨꯅ ꯆꯥꯛ ꯆꯥꯈꯤꯔꯣꯏ ꯅꯪꯗꯤ ꯁꯧꯒꯔꯤ ꯅꯥꯊꯟꯗ ꯆꯥꯒꯤꯔꯣ ꯑꯥ ꯇꯥꯕ꯭ꯔꯣ
ꯀꯩꯗꯧꯔꯤꯒꯦ
ꯇꯥꯕ꯭ꯔꯣ
ꯇꯥꯏꯌꯦ ꯇꯥꯗ꯭ꯔꯣ
ꯇꯨꯃꯤꯟꯅ ꯇꯥꯏꯌꯦ ꯇꯥꯏꯌꯦ
ꯎꯝ ꯇꯥꯗꯕ ꯃꯟꯕꯨ ꯑꯗꯨꯏꯅꯤꯗ ꯉꯁꯤ ꯕꯣꯜ ꯂꯛꯂꯝꯅꯤꯅꯦ
ꯑꯩꯗꯤ ꯀꯔꯤꯕ
ꯕꯣꯜ ꯂꯛꯂꯝꯃꯅꯤꯕ
ꯕꯣꯜ ꯀꯩꯗꯧꯋꯤ ꯍꯥꯏꯅꯣ
ꯂꯥꯛꯂꯝꯒꯅꯤ ꯍꯥꯏꯕ ꯂꯥꯏꯐ ꯊꯥꯔꯝꯒꯅꯤ ꯍꯥꯏꯕ ꯂꯥꯏꯐ ꯊꯥꯔꯝꯒꯅꯤ
ꯌꯥꯒꯦꯔ ꯁꯤꯅ
ꯅꯪꯗꯤ ꯕꯣꯜ ꯌꯦꯡꯗ꯭ꯔꯣ
ꯎꯝ ꯎꯝ ꯑꯁ ꯁꯪꯗꯦ ꯍꯧꯖꯤꯛ ꯍꯣꯔꯦꯟ ꯅꯨꯡꯗꯥꯡꯒꯤ ꯂꯩꯔꯗꯤ ꯌꯦꯡꯕ ꯌꯥꯕ ꯑꯌꯨꯛꯀꯤꯗꯤ ꯊꯕꯛ ꯌꯥꯝ ꯆꯤꯜꯂꯦ꯫
ꯑꯣ
ꯅꯨꯡꯗꯥꯡ ꯍꯥꯏꯕꯕꯨ ꯎꯝ ꯇꯔꯥ ꯃꯈꯥꯏ ꯃꯥꯄꯜ ꯃꯈꯥꯏꯒꯤ ꯂꯥꯛꯄꯗꯣ ꯑꯗꯨꯗꯤ ꯌꯦꯡꯕ ꯌꯥꯏ
ꯎꯝ
ꯑꯗꯨꯗꯤ ꯌꯥꯏ ꯑꯗꯨꯕꯨ ꯄꯨꯡ ꯑꯃ ꯑꯃꯃ ꯑꯃ ꯑꯃ ꯃꯈꯈꯥꯏ ꯑꯃ ꯃꯈꯈꯥꯏ ꯌꯦꯡꯕ ꯉꯝꯃꯣꯏ
ꯎꯝ
ꯊꯕꯛ ꯂꯩꯇ꯭ꯔꯗꯤ ꯌꯦꯡꯕ ꯌꯥꯕ ꯑꯩꯈꯣꯏꯗꯤ ꯊꯕꯛ ꯆꯤꯜꯂꯦ
ꯐꯩ ꯐꯩ ꯊꯕꯛꯄꯨ ꯇꯝ ꯉꯝꯕ꯭ꯔꯅꯦ
ꯑꯩꯌꯥꯌꯤ ꯇꯨꯃꯨ
ꯁꯤꯗꯤ ꯌꯨꯝ ꯑꯗꯨꯝ ꯁꯪ ꯂꯩꯔꯅꯤ
ꯑꯗꯨꯝ ꯂꯩꯒꯅꯤ ꯂꯩꯒꯅꯤ ꯂꯩꯒꯅꯤ
ꯂꯩꯕꯤꯌꯨ ꯂꯩꯕꯤꯌꯨ ꯐꯖꯅ